ꯇꯥꯏꯌꯦ ꯇꯥꯏꯌꯦ
ꯍꯧꯒꯠꯄ ꯀꯌꯥꯝ ꯀꯨꯏꯔꯒꯦ
ꯀꯏꯔꯦꯗ ꯋꯥꯀꯤꯡ ꯆꯂꯨꯕ ꯑꯗꯣ ꯆꯔ ꯊꯦꯛ ꯈꯈꯤ ꯆꯔꯝꯝꯕꯦꯟ ꯍꯕꯣ ꯂꯕꯣ
ꯍꯧꯒꯠꯄ ꯀꯨꯏꯗꯦꯗ ꯑꯁꯥꯏꯕꯧ ꯊꯣꯛꯎꯔꯗꯤ ꯑꯗꯨꯒ ꯑꯃꯨꯛ ꯍꯟꯖꯜꯂꯒ ꯑꯃꯨꯛ ꯐꯝꯃꯤꯅꯦ ꯈ꯭ꯋꯥꯡꯖꯦ ꯅꯥꯌꯦꯅ
ꯅꯨꯡꯁꯤꯠ ꯅꯨꯡꯁꯥꯁꯤ ꯍꯥꯎꯕꯗꯒꯤ ꯂꯛ ꯂꯥꯎꯁ ꯀꯩꯒꯤ
ꯃꯤꯅꯤꯟ ꯃꯈꯣꯟ ꯃꯔꯥꯡ ꯃꯌꯥꯝꯗꯨ
ꯂꯣꯏꯔꯦꯗ ꯑꯗꯨꯕꯨ ꯍꯧꯖꯤꯛꯇꯤ ꯆꯥꯛ ꯊꯣꯡꯕ ꯃꯇꯝ ꯂꯣꯏ ꯑꯣꯏꯅꯕꯅꯤꯅꯀꯣ ꯑꯗꯨꯗꯒꯤ ꯀꯩꯗꯧꯔꯝꯃꯤꯅꯣ
ꯈ꯭ꯋꯥꯡ ꯅꯥꯏꯅ ꯁꯨꯝ ꯐꯝꯃꯝꯕꯅꯦ ꯉꯔꯥꯡ ꯅꯍꯥꯟ ꯐꯝꯕꯗ ꯑꯩꯈꯣꯏꯒꯤ ꯅꯥꯇꯩ ꯆꯥꯗꯅ ꯐꯝꯕꯗ ꯆꯠꯂꯞꯅ ꯀꯩꯅꯣ ꯇꯧ ꯂꯣꯡꯁꯤꯟꯈ꯭ꯔꯦꯕ ꯐꯝꯊꯕꯗ ꯃꯐꯝ ꯆꯥꯗꯕꯒꯤ ꯑꯗꯨꯗ ꯅꯪꯒ ꯈ꯭ꯋꯥꯡ ꯃꯌꯥꯁꯤꯗ ꯈ꯭ꯋꯥꯡ ꯃꯌꯥꯗ ꯊꯨ ꯀꯩꯅꯣ ꯑꯩꯈꯣꯏ ꯀꯩ ꯍꯥꯏꯅꯤ ꯇꯨꯁꯟꯕꯒꯤ ꯑꯗꯨꯃꯥꯏꯅ ꯇꯧꯕꯗꯨꯗ ꯈ꯭ꯋꯥꯡꯁꯤ ꯅꯥꯔ ꯂꯩꯈ꯭ꯔꯦꯕ ꯍꯥꯟꯅꯩ ꯈꯔꯒ ꯅꯥꯕꯒ ꯑꯃꯨꯛ ꯍꯟꯅ ꯅꯥꯔ ꯂꯩꯁꯟꯒꯔꯦ ꯂꯣꯏꯗꯦ
ꯊꯕꯛ ꯁꯨꯕꯣꯏ ꯂꯥꯛꯇ꯭ꯔꯕꯁꯤꯗꯤ ꯊꯕ ꯁꯣꯏꯨꯔꯣꯏꯗ꯭ꯔꯣ
ꯁꯨꯔꯦ ꯅꯨꯡꯊꯤꯟꯗ ꯂꯥꯛꯀꯅꯤ
ꯑꯌꯨꯛꯀꯤꯗꯤ ꯅꯣꯏ ꯑꯆꯥꯄꯣꯠ ꯍꯧꯕ ꯈꯣꯠꯄꯗꯤ ꯇꯧꯔꯔꯣꯏꯗ꯭ꯔꯣ
ꯈꯨꯣꯏꯗꯥꯡ ꯁꯨꯋꯥꯥꯏꯅ ꯍꯧꯒꯠꯈ꯭ꯔꯅꯤ ꯍꯧꯕ ꯍꯧꯔꯝꯃꯅꯤ
ꯑꯣꯔꯗꯔ ꯂꯩꯕꯒꯤꯔꯣ ꯀꯩꯒꯤꯅꯣ ꯀꯃꯥꯏꯅ ꯇꯧꯔꯤꯅꯣ
ꯎꯝ ꯅꯨꯡꯇꯤꯒꯤ ꯈꯔꯒ ꯄꯤꯕ ꯀꯩꯅꯣꯝ ꯂꯩꯌꯦ ꯅꯨꯄꯥ ꯑꯃ ꯂꯩꯌꯦ ꯃꯥꯗꯤ ꯅꯨꯡꯇꯤꯒꯤ ꯑꯗꯨꯝ ꯂꯧꯋꯦꯕ ꯑꯗꯨꯏ ꯃꯥꯒꯤ ꯁꯣꯏꯗꯅ ꯑꯃꯨꯛ ꯍꯨꯜꯂꯦꯕ
ꯑꯗꯨꯅꯤ ꯈꯪꯗꯦ ꯇꯧꯔꯤꯁꯦ ꯑꯩꯈꯣꯏ ꯑꯉꯥꯡꯒꯤꯁꯨ ꯊꯕꯛꯇꯨ ꯂꯣꯏꯗꯦ ꯇ꯭ꯔꯤꯕꯀꯣ ꯑꯃꯨꯛꯀ ꯆꯠ ꯇꯥꯔꯦꯅꯦ ꯑꯩꯅ ꯑꯃꯨꯛ ꯀꯧꯔꯛꯄ ꯂꯣꯏꯔꯦꯅ ꯈꯜꯂꯒ ꯑꯩ ꯊꯕꯛ ꯇꯧꯕꯁꯦ ꯑꯗꯨꯝ ꯕꯦꯔꯥ ꯕꯦꯔ ꯑꯗꯨꯝ ꯆꯜꯂꯒꯅ ꯑꯗꯨꯝ ꯌꯦꯠꯅꯔ ꯑꯗꯨꯝ ꯂꯩꯕꯅꯦꯕ ꯑꯗꯨꯅꯤꯗꯤ ꯀꯃꯥꯏꯅ ꯇꯧꯏꯣꯗ ꯁꯤ ꯃꯁꯥꯒꯤꯅꯦꯕ ꯑꯗꯨꯝ ꯍꯦꯛ ꯍꯧꯔꯛꯄꯗ ꯑꯗꯨꯝ ꯇꯧꯕꯗꯣ ꯑꯗꯨꯃꯥꯏꯅ ꯇꯧꯋꯦꯕ ꯍꯧꯒꯠꯂꯛꯑꯣꯗꯅ ꯍꯧꯒꯠꯂ ꯐꯕꯅꯤ ꯁꯨꯝ ꯐꯐꯝꯁꯤꯗ ꯂꯩꯔꯗꯤ ꯑꯃꯨꯛ ꯀꯩꯅꯣ ꯇꯧꯕꯅꯤꯅꯦ
ꯍꯧꯒꯠꯂꯨꯔꯕꯅꯤ ꯅꯪ ꯁꯁꯥꯏꯅ ꯉꯥꯛꯇꯪ ꯐꯪꯈꯤꯒꯦ ꯇꯧꯕꯅꯤ ꯀꯩꯗ ꯊꯣꯡꯒꯦꯁꯨꯒꯔ ꯊꯣꯡꯕ꯭ꯔꯥ
ꯑꯈꯣꯏ ꯊꯣꯡꯉꯦꯅ ꯂꯣꯏꯔꯦꯗ ꯊꯥꯒꯠꯂꯝꯕꯅꯤ
ꯑꯗꯨ ꯌꯥꯝ ꯊꯣꯛ ꯄꯍꯥꯕꯤꯦꯟꯗ꯭ꯔ
ꯑꯣꯕꯒꯅꯤ ꯀꯅ ꯍꯦ ꯅꯪꯅ ꯃꯨꯁꯣꯔ ꯂꯥꯡ ꯑꯗꯨꯅ ꯇꯞꯅ ꯇꯧꯅꯤ ꯁꯥꯏ ꯍꯧꯖꯕꯅꯤ ꯁꯤꯜꯚꯔꯒꯤ ꯑꯣꯏꯕꯒꯤ ꯑꯣꯕꯟ ꯑꯗꯒꯤꯗꯤ ꯑꯩꯈꯣꯏ ꯊꯣꯡꯗꯣ ꯀꯩꯅꯣ ꯄꯥꯟꯕ ꯑꯣꯏꯕ ꯀꯩ ꯍꯥꯏ ꯀ ꯊꯥꯏꯅꯉꯥꯏꯒꯤ ꯑꯣꯏꯕꯒꯤ ꯃꯈꯣꯟ ꯗꯪ ꯗꯪ ꯗꯪ ꯊꯣꯛꯗꯣ ꯑꯗꯗꯒꯤ ꯆꯦꯡꯐꯨꯁꯨ ꯀꯩꯅꯣꯗ ꯈꯤꯟꯕ ꯍꯧꯖꯤꯛꯀꯤ ꯊꯣꯡ ꯉꯅꯥꯇ ꯈꯤꯟꯕ ꯑꯗꯨꯒꯤ ꯆꯥꯡꯊꯣꯛꯅ ꯇꯧꯕꯒꯤ ꯃꯈꯨꯣꯟ ꯊꯣꯛꯄꯒꯤꯗ
ꯑꯗꯨꯅꯦ ꯑꯩꯈꯣꯏꯗꯤ ꯑꯩꯈꯣꯏ ꯏꯁꯤꯡ ꯍꯩꯕ ꯃꯈꯣꯟ ꯊꯣꯛꯇꯦ ꯑꯗꯨꯝ ꯃꯛꯇꯨ ꯄꯥꯏꯔꯒ ꯑꯗꯨꯝ ꯇꯞꯅ ꯑꯗꯨꯝ ꯇꯧꯕꯗ ꯃꯈꯣꯟ ꯑꯃꯨꯛ ꯊꯣꯛꯇꯦꯕ ꯁꯝꯅꯔꯒ ꯍꯩꯕꯗ ꯑꯉꯥꯡ ꯑꯗꯨꯗ ꯑꯗꯨꯝ ꯊꯣꯛꯂꯕ ꯋꯥꯅ ꯑꯗꯨꯗꯅꯦ
ꯑꯩꯅ ꯇꯧꯔ ꯌꯥꯗꯧ ꯃꯥꯜꯂꯦ ꯇꯧꯕꯗ ꯉꯁ ꯈꯪ ꯁ ꯅꯗꯤ ꯊꯅ ꯍꯜꯂꯣ
ꯑꯩꯈꯣꯏꯗꯤ ꯈꯪꯗꯦꯗ ꯑꯩꯈꯣꯏꯗꯤ ꯆꯥꯛꯇꯤ ꯀꯩꯁꯨ ꯉꯥꯟꯟꯅ ꯊꯣꯡꯗꯦ
ꯍꯕꯣ ꯂꯒꯦ ꯀꯩꯅꯣ ꯆꯥꯕ ꯌꯥꯕ ꯀꯩꯀꯩꯅ ꯌꯦꯔꯨꯝ ꯀꯩꯀꯩꯅꯣ ꯄꯨꯜꯂꯒ ꯆꯥꯅꯉꯥꯏ ꯇꯧꯔꯅꯤ ꯑꯗꯨꯝ ꯀꯨꯏꯅꯉꯥꯏ ꯂꯩꯗꯣꯏꯗꯣ
ꯎꯝ ꯉꯔꯥꯡ ꯊꯥꯔꯣꯏ ꯆꯥꯈꯤꯕꯒꯤ ꯄꯨꯛꯁ ꯁꯥꯔꯤ ꯁꯥꯔꯤ ꯇꯧꯔ ꯗꯥꯗ ꯐꯥꯔꯨꯗ ꯐꯅꯌꯥꯝ ꯆꯥꯎꯁꯤꯟꯈꯔꯦ ꯑꯩꯈꯣꯏ ꯕꯦꯟ ꯈꯨꯌꯥꯕ ꯃꯥꯅ ꯌꯥꯝ ꯌꯥꯝꯅ ꯆꯠꯄ
ꯂꯩ ꯂꯩꯕꯅꯦ ꯍꯧꯖꯤꯛꯁ
ꯑꯩꯁꯨ ꯌꯥꯝ ꯌꯥꯝꯃꯦ ꯀꯩꯕ ꯀ ꯍꯥꯏꯒ ꯇꯥꯗ꯭ꯔꯦ
ꯆꯟ ꯇ ꯅꯨꯡꯁꯥꯁꯤ ꯌꯥꯝ ꯏꯛ ꯂꯥꯎꯅ ꯅꯨꯡꯁꯥ ꯂꯩꯔꯝꯃꯦꯕ ꯌꯥꯍꯧꯕꯒ ꯑꯁꯤꯗꯤ
ꯎꯝ ꯅꯣꯡ ꯑꯃꯨꯛ ꯆꯨ ꯅꯨꯡꯁꯥ ꯑꯃꯨꯛꯁꯥ ꯅ ꯂꯣꯛ ꯊꯨꯡꯉꯦꯅ ꯇꯧꯔꯤꯗꯥ ꯊꯨꯡꯕ ꯐꯔꯕꯣ ꯄꯠꯇ꯭ꯔ ꯍꯍꯗ ꯅꯪ ꯉꯔꯥꯡ ꯂꯣꯛ ꯊꯨꯡꯗꯨ ꯇꯧꯋꯦ ꯍꯥꯏꯕꯗꯣ ꯀꯩꯁꯨ ꯇꯧꯔꯝꯗ꯭ꯔꯕ ꯎꯝ ꯊ ꯁꯗ ꯀꯩꯗꯧꯔꯒꯦ ꯂꯣꯛ ꯊꯨꯡꯗꯤ ꯇꯧꯔꯝꯃꯦꯅ ꯇꯧꯕꯗꯨꯣ ꯐꯈ꯭ꯔꯕꯕ ꯇꯥꯗ꯭ꯔꯕ ꯑꯝꯇ